ꯀꯩꯇꯧꯔꯤꯒꯦ
ꯇꯥꯕ꯭ꯔꯣ
ꯑꯥ ꯇꯥꯏꯌꯦ ꯀꯩꯇꯧꯔꯤꯒꯦ ꯍꯧꯖꯤꯛ ꯍꯜꯂꯣ
ꯑꯣ
ꯇꯥꯗꯕ꯭ꯔꯣ
ꯃꯈꯣꯟꯗꯣ ꯂꯥꯞꯅ ꯇꯥꯏꯌꯦ ꯇꯥꯕꯗꯤ ꯇꯥꯏꯌꯦ
ꯍꯧꯖꯤꯛꯇꯤ ꯇꯥꯔꯕꯣ
ꯀꯔꯤ
ꯍꯧꯖꯤꯛꯇꯤ ꯇꯥꯔꯕꯣ
ꯇꯥꯗꯤ ꯇꯥꯏꯗꯣ ꯅꯈꯣꯟꯗꯣ ꯌꯥꯝ ꯄꯤꯛꯑꯦ
ꯑꯣ ꯑꯍꯝ ꯑꯩꯒꯤ ꯏꯁꯄꯤꯀꯔ ꯈꯤꯇꯪ ꯁꯣꯏꯕ ꯃꯥꯜꯂꯦ
ꯀꯔꯤ
ꯑꯩꯒꯤ ꯏꯁꯄꯤꯀꯔ ꯈꯤꯇꯪ ꯁꯣꯏꯕ ꯃꯥꯜꯂꯦꯕ
ꯑꯆꯥ ꯑꯍ ꯃꯔꯛꯇꯗꯤ ꯃꯤ ꯈꯔꯒꯤꯗꯣ ꯑꯗꯨꯃꯥꯏꯅ ꯇꯧꯋꯦ ꯐꯣꯟ ꯇꯧꯕꯗ ꯑꯗꯨ ꯈꯔ ꯀꯨꯏꯔꯛꯑꯒ ꯈꯔ ꯀꯟꯅ ꯇꯥꯕ
ꯑꯗꯨꯗꯤ ꯍꯧꯖꯤꯛꯇꯤ ꯀꯩꯇꯧꯔꯤꯒꯦ
ꯑꯦ ꯁꯨꯝ ꯄꯣꯊꯥꯔꯝꯃꯤꯅꯤꯗ ꯊꯕꯛ ꯀꯩꯀꯥ ꯇꯧꯕ ꯂꯣꯏꯔꯒ ꯌꯨꯝ ꯂꯣꯏꯁꯤꯜꯂꯝꯃꯤ
ꯆꯥꯛ ꯅꯨꯡꯊꯤꯜ ꯑꯩꯗꯤ ꯑꯩꯁꯨ ꯀꯩꯝ ꯇꯧꯗꯦꯗ ꯁꯨꯝ ꯐꯝꯃꯦ
ꯑꯣ ꯉꯁꯤ ꯑꯌꯨꯛꯇꯤ ꯀꯔꯤ ꯃꯊꯦꯜ ꯆꯥꯕ
ꯉꯁꯤ ꯑꯌꯨꯛꯁꯦ ꯑꯩ ꯑꯌꯨꯛꯇ ꯆꯥꯛ ꯆꯥꯗꯦ ꯅꯨꯡꯊꯤꯜꯒ ꯀꯩꯅꯣ ꯂꯥꯏ ꯈꯣꯠ ꯆꯥꯏ
ꯀꯔꯤꯒꯤ
ꯑꯩꯈꯣꯏ ꯑꯩꯈꯣꯏ ꯂꯩꯐꯝꯁꯦ ꯕ꯭ꯔꯦꯛꯐꯥꯁꯇꯣ ꯍꯥꯎꯇꯕ ꯑꯣꯏꯂꯤ ꯑꯣꯏꯃꯟꯕ ꯑꯗꯨꯒ ꯃꯣꯔꯣꯛ ꯁꯥꯃꯟꯕ ꯑꯗꯨꯒ ꯄꯨꯛ ꯑꯗꯨꯝ ꯅꯥꯕ ꯑꯗꯨꯒꯤ ꯆꯥꯗꯦ
ꯑꯗꯨꯒꯤ ꯆꯥꯗꯕ
ꯑꯥ
ꯑꯣ ꯅꯪꯅ ꯈꯔ ꯑꯍꯥꯎꯕꯁꯤ ꯁꯦꯝ ꯌꯥꯗ꯭ꯔꯣ
ꯁꯦꯝꯕ ꯌꯥꯔꯗꯤ ꯑꯗꯨꯝ ꯁꯦꯝꯃꯒ ꯆꯥꯗꯣꯏꯅꯦ ꯑꯗꯨ ꯑꯣꯏꯔꯁꯨ ꯌꯥꯗꯕꯅꯤꯅ ꯍꯣꯁꯇꯦꯜꯗ ꯂꯩꯕꯅꯤꯅ ꯀꯣꯂꯦꯖꯀꯤ ꯑꯗꯨꯒꯤ
ꯅꯪꯒꯤ ꯀꯥꯗ ꯁꯦꯝꯃꯣ
ꯀꯥꯗ ꯁꯦꯝꯅꯤꯡꯉꯥꯏꯗꯣ ꯈꯤꯇꯪ ꯀꯩꯅꯣ ꯇꯧꯕꯀꯣ ꯅꯨꯡꯉꯥꯏꯇꯕ ꯍꯥꯏꯕꯗꯤ ꯑ ꯑꯇꯩꯁꯨ ꯐꯖꯅ ꯇꯨꯝꯍꯧꯔꯕꯅꯤꯅ ꯑꯗꯨꯗ ꯑꯃꯨꯛ ꯁꯦꯝꯕꯗꯤ ꯃꯣꯏ ꯁꯥꯎ ꯁꯥꯎꯅꯤꯡꯒꯅꯦꯕ ꯑꯗꯨꯒꯤ
ꯍꯣꯏ ꯑꯣꯏꯗꯤ ꯑꯣꯏꯌꯦ
ꯎꯝ ꯅꯪꯗꯤ ꯀꯩ ꯃꯊꯦꯜ ꯆꯥꯔꯝꯒꯦ ꯑꯌꯨꯛꯇ
ꯀ꯭ꯔꯤ ꯌꯦꯟꯁꯥꯡ ꯆꯥꯕ꯭ꯔꯣ ꯍꯥꯏꯔꯣ꯫
ꯑ ꯃꯊꯦꯜ ꯎꯝ
ꯃꯁꯤ ꯉꯥ ꯆꯥꯏ ꯑꯩꯈꯣꯏ
ꯑꯣ ꯍꯥꯎꯔꯝꯅꯤꯍꯦ
ꯑ ꯍꯥꯎꯋꯦ ꯍꯣꯏ ꯀꯩꯅꯣꯅꯦ ꯉꯔꯥꯡ ꯅꯨꯡꯗꯥꯡꯒꯤ ꯌꯦꯟꯁꯥꯡꯗꯤ ꯌꯦꯟꯁꯥꯡꯅꯦ꯫
ꯑꯣ ꯑꯗꯨ ꯑꯣꯏꯔꯁꯨ ꯃꯊꯦꯜꯗꯤ ꯉꯥꯅꯤꯅ ꯍꯧꯔꯝꯅꯤ ꯐꯖꯅ ꯆꯥꯔꯝꯅꯤ꯫
ꯆꯥꯏ ꯍꯣꯏ ꯉꯥꯅꯦ ꯁꯤꯡꯖꯨ ꯑꯃ ꯃꯤꯃꯤ ꯁꯤꯡꯖꯨꯗꯣ
ꯑꯣ
ꯑꯗꯨ ꯃꯦꯠꯂ ꯆꯥꯏ
ꯑꯁ ꯌꯥꯝ ꯍꯥꯎꯅꯤꯗ ꯑꯩꯈꯣꯏꯗꯤ ꯑꯗꯨꯒꯨꯝꯕꯗꯣ ꯆꯥꯕ ꯐꯪꯗꯦꯅꯦ ꯁꯤꯗꯗꯤ
ꯍꯣꯁꯇꯦꯜꯁꯦ ꯃꯅꯤꯄꯨꯔꯗꯔ ꯅꯠꯇ꯭ꯔꯒ ꯃꯄꯥꯟꯗꯔꯥ?
ꯑꯥ ꯃꯅꯤꯄꯨꯔꯗꯅꯦ
ꯑꯠꯆꯥ ꯃꯅꯤꯄꯨꯔꯗ ꯑꯣꯏꯔꯗꯤ ꯌꯨꯝ ꯅꯛꯏꯗꯨꯗꯤ꯫ ꯌꯨꯝ ꯃꯔꯛ ꯃꯔꯛ ꯆꯦꯟꯊꯣꯛꯑꯒ ꯑꯍꯥꯎꯕ ꯄꯨꯁꯤꯜꯂꯣ꯫
ꯌꯨꯝꯁꯦ ꯌꯥꯝ ꯂꯥꯞꯄꯅꯦ ꯑꯩꯈꯣꯏꯗꯤ ꯁꯤꯗ ꯂꯥꯏꯔꯤꯛ ꯇꯝꯕ ꯂꯥꯛꯄꯅꯦ ꯏꯝꯐꯥꯜꯗ ꯑꯗꯨꯒꯤ
ꯑꯠꯆꯥꯥ ꯌꯨꯝꯁꯦ ꯂꯥꯞꯄꯀꯣ ꯑꯃꯨꯀ
ꯑꯥ ꯌꯥꯝ ꯂꯥꯞꯄꯦꯕ ꯑꯗꯨꯒ ꯑ ꯀꯩꯅꯣ ꯀꯃꯥꯏ ꯍꯥꯏꯁꯤꯔꯥ ꯃꯄꯥꯟꯁꯨ ꯄꯥꯛꯇ ꯊꯣꯛ ꯊꯣꯛꯄ ꯌꯥꯗꯦꯕ꯫ ꯑꯗꯨ ꯑꯗꯨꯒꯤ ꯁꯇꯔꯗꯦꯒꯨꯝꯕ
ꯀꯤꯔꯥ ꯅꯠꯇ꯭ꯔꯒ ꯀꯣꯔꯁ ꯀꯤꯔꯥ ꯅꯪ ꯂꯩꯕ ꯍꯣꯁꯇꯦꯜꯗꯣ
ꯀꯣꯔꯁ ꯀꯣꯔꯁꯒꯤ ꯕꯤ ꯐꯥꯝꯒꯤ ꯂꯩ ꯂꯩꯕꯅꯤ꯫
ꯒꯤ ꯐꯥꯔꯝꯒꯤ ꯑꯆꯥ
ꯎꯝ
ꯅꯣꯏ ꯑꯥꯎꯇꯤꯡꯒꯨꯝꯕ ꯆꯠꯍꯟꯗ꯭ꯔꯣ?
ꯑꯥꯎꯇꯤꯡꯁꯦ ꯁꯇꯔꯗꯦꯒꯨꯝꯕ ꯑꯗꯨ ꯈꯛꯇ ꯊꯣꯛꯑꯦꯕꯀꯣ
ꯑꯣ ꯑꯥꯎꯇꯤꯡ ꯆꯠꯄ ꯅꯨꯃꯤꯠꯇ ꯄꯤꯀꯜꯁꯀꯨꯝꯕ ꯈꯔ ꯌꯥꯝ ꯂꯩꯁꯤꯜꯂꯣ ꯍꯥꯏꯗꯤ ꯆꯤꯛꯀꯦꯟ ꯄꯤꯀꯜꯁꯀꯨꯝꯕ ꯃꯌꯥꯝ ꯂꯩꯅ ꯍꯟꯗꯛꯇꯤ
ꯑꯥ ꯂꯩꯗꯤ ꯑꯗꯨꯝ ꯂꯩꯕꯅꯦ ꯑꯗꯨ ꯑꯣꯏꯔꯁꯨ ꯂꯣꯏꯕꯗꯣ ꯌꯥꯝ ꯊꯨꯕ꯫
ꯈꯪꯉꯦ ꯈꯪꯉꯦ ꯅꯨꯄꯥꯈꯣꯏꯗꯤ ꯇꯧꯕꯅꯦ ꯑꯩꯈꯣꯏ ꯑꯩꯈꯣꯏ ꯑꯩꯈꯣꯏ ꯅꯨꯄꯤꯗꯤ ꯂꯤꯃꯤꯠ ꯂꯩꯌꯦꯕ
ꯍꯣꯏ ꯎꯝ
ꯌꯥꯝ ꯂꯩꯔꯒꯁꯨ ꯑꯩꯈꯣꯏꯗꯤ ꯇꯦꯡꯀꯣꯠ ꯃꯆꯥꯗ ꯉꯁꯤ ꯆꯥꯅꯕ ꯍꯥꯏꯅ ꯀꯣꯠꯊꯣꯛꯈ꯭ꯔꯗꯤ ꯑꯗꯨꯗ ꯗꯨꯝ ꯃꯦꯅꯦꯖ ꯇꯧꯅꯤ
ꯎꯝ ꯑꯦꯛ ꯅꯍꯥꯟꯁꯨ ꯍꯥ
ꯅꯨꯄꯥꯗꯤ ꯕꯣꯇꯣꯜ ꯑꯃꯗ ꯄꯨꯊꯣꯛꯑꯅꯤ ꯅꯪ ꯅꯪ ꯊꯣꯛꯄ ꯈꯣꯠꯂꯅꯤ ꯈꯔ ꯂꯦꯝꯕ꯭ꯔꯥ ꯑꯗꯨꯗ ꯇꯧꯔ ꯂꯣꯏꯁꯤꯟꯒꯅꯤꯕ
ꯍꯣꯏ ꯍꯣꯏ ꯗꯨꯕꯥꯥꯏꯅ ꯇꯧꯋꯦ
ꯍꯣꯏ ꯅꯨꯄꯤꯗꯤ ꯑ ꯐꯅ ꯌꯥꯝ ꯌꯥꯝꯒꯦꯔꯥ ꯌꯥꯝꯃꯣꯏꯒꯦꯔꯥ ꯇꯦꯡꯀꯣꯠ ꯃꯆꯥꯗ ꯀꯣꯠꯊꯣꯛꯀꯅꯤ ꯁ꯭ꯄꯨꯟ ꯑꯅꯤ ꯑꯍꯨꯝ ꯑꯗꯣꯒ ꯑꯗꯨꯝ ꯆꯥꯈ꯭ꯔꯅꯤ ꯇꯪ ꯈꯤꯇꯪ ꯈꯤꯇꯪ ꯆꯥꯛ ꯂꯧꯎꯅꯔꯒ ꯃꯁꯥ ꯃꯁꯥꯒꯤ ꯑꯟꯗꯔꯁ꯭ꯇꯦꯟꯗꯤꯡꯗ
ꯍꯣꯏ ꯍꯣꯏ ꯎꯝ ꯅꯣꯏꯗꯤ ꯑꯗꯨꯃꯥꯏ ꯇꯧꯔꯝꯅꯤꯕ ꯑꯩꯈꯣꯏꯗꯤ
ꯍꯣꯏ ꯑꯩꯈꯣꯏꯗꯤ ꯑꯗꯨꯃꯥꯏ ꯇꯧꯋꯦ ꯑꯩꯁꯨ ꯆꯍꯤ ꯃꯔꯤ ꯂꯩꯔꯝꯃꯦ ꯍꯣꯁꯇꯦꯜꯗ
ꯑꯣ
ꯑꯗꯨꯗ ꯑꯈꯣꯏꯗꯤ ꯅꯨꯄꯤꯅꯤꯅ ꯒ꯭ꯌꯥꯟ ꯇꯥꯏꯌꯦꯕ ꯑꯗꯣ ꯑꯩꯁꯨ ꯑꯩꯒꯤ ꯑꯩꯈꯣꯏ ꯗꯗꯥꯈꯣꯏ ꯂꯩꯌꯦꯕꯀꯣ
ꯑꯥ
ꯈꯥꯡꯉꯦꯕ ꯅꯨꯄꯥꯁꯤꯡꯅ ꯇꯧꯔꯤꯕ ꯂꯤꯂꯥꯗꯣ
ꯎꯝ ꯈꯣꯏꯁꯨ ꯑꯁ ꯃꯤ ꯑꯃꯅ ꯄꯨꯊꯣꯛꯂꯛ ꯀꯅꯤ ꯑꯗꯨꯒ ꯑ ꯁꯦ ꯄꯨꯊꯣꯛꯑꯒ ꯃꯤ ꯃꯌꯥꯝ ꯄꯤꯒꯅꯤ ꯏꯊꯟꯇ ꯆꯥꯕ ꯌꯥꯗꯕꯅꯤꯅ
ꯍꯣꯏ
ꯑꯃꯨꯛ ꯁꯦꯌ꯭ꯔ ꯇꯧꯅꯤ ꯁꯦꯌ꯭ꯔ ꯇꯧꯕ ꯃꯇꯨꯡꯗ ꯑꯃꯨꯛ ꯑ ꯀꯩꯅꯣ ꯂꯣꯏꯈ꯭ꯔꯅꯤ ꯑꯁ ꯑꯩꯁꯨ ꯑꯆꯥꯄꯣꯠꯒꯨꯝꯕꯗꯤ ꯃꯌꯥꯝ ꯊꯝꯕꯅꯦꯕ ꯀꯣꯟꯚꯤꯅ꯭ꯌꯦꯟꯁ ꯁ꯭ꯇꯣꯔ ꯗꯨꯃꯥꯏꯅ ꯊꯝꯕꯅꯦꯕ ꯑꯆꯥꯄꯣꯠ ꯑꯍ ꯍꯥꯞꯇꯥ ꯑꯃꯒꯤ ꯑꯆꯥꯄꯣꯠ ꯑꯩꯏꯅ ꯂꯧꯕꯁꯦ ꯅꯨꯃꯤꯠ ꯑꯅꯤꯗ ꯂꯣꯏꯕꯅꯦ
ꯇꯧꯕꯅꯦ ꯅꯨꯄꯥ ꯑꯩꯈꯣꯏ ꯅꯨꯄꯤꯁꯤꯡꯗꯤꯅꯦ
ꯎꯝ
ꯀꯩꯅꯣ ꯇꯧꯕꯅꯦꯕ ꯑ ꯀꯩꯍꯥꯏꯗꯣꯏꯅꯣ ꯑꯆꯥꯄꯣꯠꯁꯨ ꯉꯥꯏꯔꯦ ꯀꯩꯁꯨ ꯉꯥꯏꯔꯦ ꯈ꯭ꯔꯥ ꯑꯩꯒꯤ ꯍꯛꯇ ꯆꯥꯔꯣꯏꯕ ꯅꯪꯒꯤꯁꯨ ꯄꯨꯊꯣꯔꯛꯑꯣ ꯅꯪꯒꯤꯁꯨ ꯄꯨꯊꯣꯔꯛꯑꯣ ꯅꯪꯒꯤꯁꯨ ꯄꯨꯊꯣꯔꯛꯑꯣ ꯇꯧꯒꯅꯤꯕ ꯍꯣꯏ ꯑ ꯂꯩꯇꯕ ꯃꯤꯒꯤꯗꯤ ꯅꯤꯔꯣꯏꯀꯣ
ꯑꯣ
ꯂꯩꯇꯕ ꯃꯤꯒꯤ ꯂꯩꯇꯕ ꯑꯣꯏꯔꯦ ꯑꯗꯣ ꯂꯩꯕ ꯑꯣꯏꯔꯗꯤ ꯋꯥꯔꯤꯕꯨ ꯑꯩꯈꯣꯏ ꯑꯥꯎꯇꯤꯡ ꯆꯠꯄꯗ ꯄꯨꯂꯞ ꯂꯩꯃꯤꯟꯅꯔꯦ ꯍꯥꯏꯔꯣ ꯇꯦꯡꯀꯣꯠ ꯃꯆꯥ ꯑꯩꯅ ꯄꯨꯊꯣꯛꯑꯗꯤ ꯅꯪꯁꯨ ꯅꯪꯁꯨ ꯅꯪꯁꯨ ꯄꯨꯊꯣꯛꯑꯒ ꯇꯦꯡꯀꯣꯠ ꯑꯃꯗ ꯍꯥꯞꯄꯗ ꯄꯨꯠ ꯄꯤꯛ ꯊꯜꯂꯅꯤ ꯑꯗꯨ ꯑꯗꯨꯝ ꯆꯥꯒꯅꯤꯕꯀꯣ
ꯂꯣꯏꯁꯤꯟꯈ꯭ꯔꯗꯤ ꯑꯃꯨꯛꯀ ꯆꯥꯅꯤꯡꯉꯤꯕ꯭ꯔꯥ ꯍꯣꯏ ꯍꯥꯏꯗꯤ ꯄꯨꯊꯣꯛꯅꯔꯣ ꯄꯨꯊꯣꯛꯅꯔꯣ ꯄꯨꯊꯣꯛꯅꯔꯣ ꯍꯥꯏꯔ ꯄꯊꯣꯛ ꯀꯅꯤꯕ
ꯍꯦ ꯍꯦ ꯍꯦ
ꯑꯗꯨꯅ ꯈ꯭ꯔ ꯆꯠꯂꯦ ꯅꯨꯄꯥꯁꯤꯡꯗꯤ ꯍꯣꯏ ꯄꯨꯊꯣꯔꯛꯑꯣꯅꯦꯔꯒ ꯎꯝ ꯑꯩꯈꯣꯏꯅ ꯄꯤꯛꯀꯦꯠꯁꯦ ꯅꯨꯡꯗꯤ ꯅꯨꯡꯍꯨꯝ ꯆꯞꯂꯥꯏꯗꯤ ꯄꯤꯀꯦꯠ ꯍꯥꯏꯁꯦ ꯆꯅꯥ ꯄꯤꯀꯦꯠ ꯂꯨꯄꯥ ꯋꯥꯟ ꯐꯤꯐꯇꯤꯒꯨꯝꯕ ꯄꯤꯕꯗꯤ ꯑꯩꯈꯣꯏꯗꯤ ꯇꯨ ꯊ꯭ꯔꯤ ꯇꯥꯏꯝꯁ ꯆꯥꯕ ꯌꯥꯏꯕ ꯅꯣꯏꯗꯤ ꯑꯅꯤꯔꯛ ꯆꯥꯕ ꯂꯣꯏꯔꯝꯅꯤꯕ
ꯎꯝ ꯑꯩꯈꯣꯏꯗꯤ ꯑꯁ ꯆꯥꯕ ꯅꯨꯄꯥꯗꯤ ꯆꯥꯕꯁꯨ ꯀꯟꯕꯅꯤꯅꯀꯣ ꯈꯤꯇꯪ ꯆꯥꯕꯗꯣ ꯌꯥꯗꯦꯕ ꯎꯝ
ꯇꯧꯋꯦ ꯑꯩꯈꯣꯏ ꯑꯉꯥꯡꯁꯤꯡꯁꯨ ꯂꯣꯏꯈ꯭ꯔꯦ ꯍꯥꯏꯅꯤ ꯑ ꯁꯟꯁꯥꯒꯨꯝꯕ ꯑꯣꯛꯁꯥꯒꯨꯝꯕ ꯊꯥꯕꯗꯣ ꯂꯩꯔꯤꯕꯔꯣ ꯍꯥꯏꯗꯤ ꯂꯣꯏꯁꯤꯟꯈ꯭ꯔꯦ ꯍꯥꯏ
ꯍ ꯍꯨꯝ
ꯑꯩꯈꯣꯏꯗꯤ ꯊꯥ ꯊꯥ ꯆꯥꯏꯍꯦ ꯀꯩꯅꯣꯗꯤ ꯑ ꯁꯟꯗꯦ ꯐ꯭ꯔꯦꯁꯀꯨꯝꯕ ꯁꯥꯒꯨꯝꯕ ꯉꯥꯎꯔꯒ ꯄꯨꯁꯤꯟꯕꯗꯣ
ꯎꯝ
ꯑꯗꯨꯗꯤ ꯊꯥ ꯊꯥ ꯆꯥꯏꯕ
ꯑꯩꯈꯣꯏꯗꯤ ꯑꯁ ꯀꯗꯥꯏꯗꯒꯤ ꯅꯨꯃꯤꯠ ꯑꯃ ꯑꯅꯤ ꯑꯗꯨꯝ ꯂꯣꯏꯌꯦ
ꯑꯩꯈꯣꯏꯗꯤ ꯑ ꯏꯁꯄꯥꯏꯁꯤ ꯑꯣꯏꯍꯜꯂꯅꯤ ꯑꯗꯨꯒ ꯐꯖꯅ ꯗ꯭ꯔꯥꯏ ꯐ꯭ꯔꯥꯏ ꯇꯧꯔꯒ ꯄꯨꯔꯛꯄꯗꯣ ꯑꯗꯨꯝ ꯀꯨꯏꯅ ꯀꯨꯏꯅꯗꯤ ꯆꯠꯄꯅꯤ
ꯅꯍꯥꯟ ꯑꯩꯁꯨ ꯃꯣꯔꯣꯛ ꯑꯆꯥꯔ ꯑꯩꯅ ꯁꯦꯝꯃꯒ ꯄꯨꯔꯛꯄꯅꯦꯕ ꯀꯩꯅꯣ ꯍꯣꯂꯤꯛꯁ ꯄꯦꯀꯦꯠꯁꯇꯣ ꯈꯪꯕ꯭ꯔꯣ
ꯀꯔꯤ
ꯃꯣꯔꯣꯛ ꯑꯆꯥꯔ ꯁꯦꯝꯕꯅꯦꯕꯀꯣ ꯅꯍꯥꯟ
ꯑꯥ
ꯑꯗꯣ ꯍꯣꯔꯂꯤꯛꯁꯀꯤ ꯃꯥꯒꯤ ꯀꯣꯟꯇꯦꯟꯅꯔꯗꯣ
ꯑꯥ
ꯑꯗꯨꯅ ꯐꯨꯜꯗ ꯄꯨꯔꯛꯄ ꯍꯞꯇꯥ ꯑꯃꯗ ꯂꯣꯏꯕ ꯋꯥꯅꯤꯗ
ꯎꯄꯥꯏ ꯂꯩꯇꯦ ꯅꯨꯄꯥꯁꯤꯡꯗꯤ
ꯎꯝ ꯆꯥꯕꯁꯨ ꯀꯟꯕꯅꯤꯅ ꯑꯈꯣꯏꯗꯤ ꯑꯗꯨꯝ ꯂꯦꯝꯗꯦꯕ ꯄꯣꯠ ꯆꯩꯁꯤꯗꯤ
ꯅꯨꯄꯥ ꯍꯥꯏꯁꯦ ꯈꯔꯕꯨꯗꯤ ꯆꯥꯕꯅꯦ ꯍꯣꯏ
ꯎꯝ ꯑꯗꯨꯒ ꯑꯩꯈꯣꯏꯗꯤ ꯑꯃꯨꯛ ꯀꯩꯅꯣ ꯑ ꯀꯃꯥꯏ ꯍꯥꯏꯁꯤꯔ ꯂꯩꯔꯁꯨ ꯃꯤ ꯄꯤꯔꯣꯏ ꯑꯗꯨꯃꯥꯏꯅ ꯈꯟꯗꯕꯗꯣ
ꯎꯝ ꯎꯝ
ꯂꯩꯔꯗꯤ ꯑꯗꯨꯝ ꯄꯨꯊꯣꯛꯄꯗ ꯑꯗꯨ ꯑꯗꯨ ꯇꯧꯕꯒꯤ ꯑꯈꯣꯏꯗꯤ ꯑꯗꯨꯝ ꯂꯦꯝꯗꯦꯕ ꯑꯗꯨꯒ ꯁꯤ ꯎꯝ ꯀꯥꯁꯒꯨꯝꯕ ꯆꯠꯂꯀꯥꯟꯗ ꯋꯥꯅ ꯍꯜꯂꯛꯄꯗꯣ
ꯎꯝ
ꯑꯗꯨꯗ ꯂꯩꯔꯝꯗ꯭ꯔꯀꯥꯟꯗꯅꯦ ꯃꯔꯛ ꯃꯔꯛꯇ ꯁꯥꯎꯕꯁꯦ
ꯅꯨꯄꯤꯁꯤꯡꯁꯨ ꯂꯩꯕ꯭ꯔꯥ
ꯑꯩꯈꯣꯏꯁꯦ ꯅꯨꯄꯤꯁꯤꯡꯁꯤꯗꯤ ꯇꯣꯉꯥꯟꯗ ꯂꯩꯌꯦ ꯑꯩꯈꯣꯏ ꯅꯨꯄꯥꯅ ꯇꯣꯉꯥꯟ ꯂꯩꯗ ꯃꯣꯏ ꯅꯨꯄꯤꯅ ꯑꯥ ꯀꯩꯅꯣ ꯑꯇꯣꯞꯄ ꯃꯐꯝꯗꯀꯣ ꯑꯩꯈꯣꯏꯅ ꯀꯣꯂꯦꯖ ꯀꯣꯂꯦꯖ ꯃꯅꯨꯡꯗ ꯂꯩꯕ
ꯀꯣ ꯎꯝ ꯑꯗꯨꯅꯗꯤ ꯐꯔꯦ ꯅꯨꯄꯥꯒ ꯅꯨꯄꯤ ꯈꯔ ꯏꯔꯥꯡ ꯇꯧꯅꯗꯅꯤꯅꯦ
ꯎꯝ
ꯄ꯭ꯔꯣꯕ꯭ꯂꯦꯝ ꯌꯥꯝ ꯊꯣꯛꯍꯟꯕꯅꯦꯕ ꯅꯨꯄꯥꯒ ꯅꯨꯄꯤ ꯄꯨꯟꯕ ꯍꯣꯁꯇꯦꯜꯁꯨ
ꯎꯝ ꯑꯩꯗꯤ ꯈꯪꯗꯦꯗ ꯄꯥꯛꯇ ꯂꯩꯔꯛꯇꯕꯅꯤꯗ ꯍꯣꯁꯇꯦꯜꯗꯤ ꯐꯥꯔꯁ ꯇꯥꯃꯢꯅꯦ ꯑꯩꯖꯨ
ꯅꯪ ꯑꯦꯛꯁꯄꯤꯔꯤꯌꯦꯟꯁ ꯌꯥꯝ ꯐꯪꯉꯅꯤꯁꯦ ꯅꯪꯒꯤ ꯀꯣꯔꯁꯇꯣ ꯐꯣꯔꯗ ꯏꯌꯥꯔ ꯔ
ꯊ꯭ꯔꯤ ꯏꯔ ꯑ ꯊ꯭ꯔꯤ ꯏꯔꯗꯤ ꯑꯣꯢꯕꯅꯦ ꯑꯗꯨ ꯐꯣꯔꯠ ꯏꯌꯔꯗ ꯏꯟꯇꯥꯔꯟ ꯇꯧꯒꯗꯧꯕꯅꯦ
ꯑꯆꯥ ꯍꯟꯗꯛꯅ ꯁꯤꯃꯤꯁꯇꯔ ꯀꯤꯌꯥ
ꯑꯩꯈꯣꯢ ꯉꯁꯤ ꯁꯦꯀꯦꯟ ꯁꯤꯃꯤꯁꯇꯔ ꯂꯣꯢꯔꯦ
ꯑꯣ ꯂꯣꯢꯗꯧꯔꯦ ꯑꯗꯨꯗꯤ ꯊꯥꯔ ꯀꯥꯔꯅꯤꯅꯦ
ꯅꯣ ꯁꯦꯀꯦꯟ ꯁꯦꯀꯦꯟ ꯢꯌꯥꯔ ꯀꯥꯔꯒꯗꯧꯕ
ꯁꯦꯀꯦꯟ ꯏꯌꯦꯔ ꯀꯥꯗꯣꯢꯕ
ꯑꯥ ꯑꯥꯒꯁꯇꯒꯤ ꯑꯃꯨꯛꯀ ꯑ ꯁꯦꯀꯦꯟꯗ ꯏꯌꯥꯔ ꯑ ꯊꯥꯔꯠ ꯁꯦꯃꯤꯁꯇꯔ ꯍꯧꯔꯅꯤ
ꯑꯆꯥ ꯆꯥ ꯆꯥ
ꯅꯪꯗꯤ ꯀꯩ ꯂꯥꯢꯔꯤꯛ ꯇꯝꯒꯦ
ꯀꯔꯤ
ꯅꯪꯗꯤ ꯀꯩ ꯇꯝꯒꯦ ꯍꯧꯖꯤꯛ
ꯑꯩꯗꯤ ꯇꯥꯝꯗ꯭ꯔꯦ
ꯑꯣ ꯀꯣꯂꯦꯖ ꯂꯣ ꯂꯣꯢꯔꯦ
ꯍꯣꯢ ꯂꯣꯢꯈ꯭ꯔꯦ
ꯑꯁ ꯅꯣꯢꯗꯤ ꯀꯣꯂꯦꯖ ꯂꯣꯢꯔꯕꯅꯤꯅ ꯄꯥꯛꯇ ꯅꯪ ꯅꯨꯡꯉꯥꯢꯔꯝꯃꯔꯣꯢꯌꯦ
ꯍꯣꯢ ꯅꯨꯡꯉꯥꯢꯕ ꯐꯪꯗ꯭ꯔꯦ ꯑꯩꯈꯣꯢꯗꯤ
ꯎꯝ ꯈꯣꯢꯗꯤ ꯑꯁ ꯀꯣꯂꯦꯖ ꯃꯇꯝ ꯀꯣꯂꯦꯖꯒꯨꯝꯕ ꯑꯗꯨꯒ ꯍꯥꯢꯁꯀꯨꯜꯒꯨꯝꯕꯁꯦ ꯌꯥꯝ ꯅꯨꯡꯉꯥꯢꯕꯅꯦꯕ ꯏꯃꯥꯟꯅꯕ ꯏꯃꯥꯟꯅꯕ ꯈꯣꯢꯒ ꯄꯨꯟꯕ ꯐꯪꯕꯖꯦ
ꯎꯝ ꯅꯨꯡꯉꯥꯢꯇꯕ ꯃꯇꯥꯡ ꯍꯥꯢꯕꯤꯌꯔꯥ ꯑꯩꯖꯌꯥꯝ ꯐꯠꯇꯝꯅꯦ
ꯑꯦꯛꯖꯥꯝꯖꯨ ꯅꯨꯡꯉꯥꯢꯔꯦ ꯑꯩꯈꯣꯢꯒꯤꯗꯤ ꯀꯣꯝꯄꯤꯇꯤꯁꯟ ꯇꯧꯅꯩꯕ ꯑꯗꯨꯒꯤ
ꯑꯠꯆꯥ ꯑꯩꯈꯣꯢꯗꯤ ꯅꯨꯡꯉꯥꯢꯇꯦ ꯑꯦꯛꯖꯥꯝ ꯍꯥꯢꯗꯤ ꯈꯤꯌꯦ
ꯎꯝ ꯈꯣꯢꯗꯤ ꯌꯥꯝ ꯅꯨꯡꯉꯥꯢꯍꯦ ꯁꯦ ꯍꯧꯖꯤꯛ ꯑꯩꯈꯣꯢ ꯑꯦꯛꯖꯥꯝ ꯍꯧꯖꯤꯛ ꯊꯥꯕꯅꯦꯕ
ꯎꯝ
ꯑꯗꯨ ꯑꯃꯅ ꯄꯨꯡ ꯃꯔꯤꯗ ꯍꯧꯒꯠꯂꯤꯅꯤ ꯑꯃ ꯃꯤ ꯑꯃꯅ ꯄꯨꯡ ꯃꯔꯤꯗ ꯍꯧꯒꯠꯂꯗꯤ ꯑꯩꯈꯣꯢꯁꯨ ꯇꯧꯅꯤꯡ ꯇꯧꯕ ꯀꯩꯅꯣꯗꯣ ꯑꯃꯨꯛ ꯇꯧꯅꯤꯡꯕ ꯃꯥ ꯍꯦꯟꯅ ꯑꯥꯢ ꯑ ꯈꯤꯇꯪ ꯉꯟꯅ ꯍꯧꯒꯠ ꯨꯄꯥꯝꯃꯣ ꯑꯗꯨꯒ ꯃꯥꯅ ꯄꯨꯡ ꯇꯔꯥꯃꯥꯊꯣꯢ ꯄꯥꯔꯗꯤ ꯑꯩꯈꯣꯢꯅ ꯑꯃꯨꯛ ꯄꯥꯔꯣ ꯐꯥꯎ ꯄꯥꯕ ꯑꯗꯨꯃꯥꯢ ꯇꯧꯕꯗ ꯅꯨꯡꯉꯥꯢꯌꯦꯕ
ꯍꯣꯢ ꯍꯣꯁꯇꯦꯜꯗꯤ ꯑꯗꯨꯃꯥꯢꯅꯗꯤ ꯇꯧꯗꯤ ꯇꯧꯕꯅꯦ
ꯎꯝ ꯅꯨꯡꯉꯥꯢ ꯎꯝ ꯅꯨꯡꯉꯥꯢꯕꯅꯦꯕ ꯑꯗꯨꯒ ꯑ ꯔꯤꯖꯜꯀꯨꯝꯕ ꯊꯣꯛꯂꯀꯥꯟꯗ ꯈꯤꯇꯪ ꯃꯥꯔꯛ ꯑꯅꯤ ꯑꯃ ꯑꯅꯤ ꯍꯦꯟꯕꯗꯣ ꯑꯗꯨꯗ ꯅꯨꯡꯉꯥꯢꯌꯦ ꯍꯥꯢꯕꯩ ꯅꯨꯡꯉꯥꯢ ꯍꯥꯢꯌꯦ ꯑꯩꯗꯤ
ꯑꯍꯣꯢ ꯑꯁꯨꯃꯥꯢꯅ ꯆꯟ ꯑ ꯑꯥ ꯇꯂꯣꯢꯗ ꯀꯠꯆꯩꯅꯇꯨꯀꯣ